ꯇ꯭ꯔꯣ ꯇꯕ꯭ꯔꯣ ꯑꯣ ꯑꯣꯗꯤ ꯄꯥꯈ꯭ꯔꯦ ꯇꯥꯔꯦ ꯇꯥꯔꯦ
ꯑꯥ ꯇꯥꯏꯀꯣ ꯑ ꯍꯧꯖꯤꯛ ꯄꯣꯊꯥꯔꯒ ꯕꯤꯗꯋꯥꯏ ꯅꯨꯡꯖꯪꯒꯦ ꯇꯧꯋꯦ
ꯍ ꯍ
ꯎꯝ
ꯅꯨꯡꯁꯥ ꯅꯨꯡꯁꯥ ꯊꯣꯛꯄ꯭ꯔꯣ
ꯅꯨꯡꯁꯥ ꯊꯣꯛꯑꯦ ꯅꯨꯡꯁꯥ ꯀꯟꯅ ꯊꯣꯛꯇꯕ ꯑꯁ
ꯐꯩꯅꯦ ꯑꯗꯨꯗꯤ ꯁꯤꯁꯨ ꯅꯨꯡꯁꯥ ꯀꯟꯅ ꯊꯣꯛꯇꯦ
ꯀꯁ ꯑꯦ ꯌꯥꯝꯝ ꯀꯁꯕ ꯂꯒ ꯂꯥꯏꯌꯦ
ꯑꯣ
ꯝꯒꯁꯦꯡꯒ ꯈ ꯈ ꯎ ꯄ ꯍ ꯆꯪꯉꯦ ꯆꯪꯉꯦ ꯆꯉꯦ ꯆꯉꯦ ꯈꯤꯇꯥꯡ ꯈꯤꯇꯥꯡ ꯈꯤꯇꯥꯡ ꯆꯪꯕ
ꯑꯥ ꯉꯗ ꯐꯥꯕ꯭ꯔꯣ ꯆꯥꯛ ꯆꯈꯔ꯭ꯦ
ꯑꯥ ꯑꯈꯣꯏ ꯀꯩꯅꯣ ꯌꯦꯡꯕꯆ ꯉꯥ ꯉꯥ ꯍꯥꯏꯕ꯭ꯔꯣ꯫
ꯑꯣ ꯇ꯭ꯔꯦ ꯉꯥ ꯐꯥꯕ‌ ꯆꯠꯇ꯭ꯔ‌ꯦ꯫
ꯍꯥ ꯐꯥꯕꯁꯄ ꯄ ꯐꯣꯟ ꯃꯦꯠꯂꯒ ꯂꯩꯏꯌꯦ ꯈꯪꯗꯦ꯫
ꯑꯣ꯫
ꯑꫭꯆꯦꯛ ꯃꯆꯥ꯫ ꯁꯤꯗ ꯂꯥꯛꯂꯒ ꯎꯝ ꯎꯆꯦꯛ ꯃꯆꯥ ꯐꯥꯔꯒ ꯄꯤꯇ꯭ꯔꯨꯗꯨ ꯐꯥꯔꯒ ꯑꯁꯤ ꯃꯦꯠꯂꯒ ꯂꯩꯕ ꯑꯗꯨꯒꯤ ꯍꯧꯖꯤꯛ ꯆꯨꯖꯥꯛ ꯆꯥꯅꯤꯉꯥꯏ
ꯑ
ꯆꯨꯖꯥꯛ ꯆꯨꯖꯥꯛ ꯂꯣꯀꯦꯜꯔꯣ
ꯑꯣ ꯂꯣꯀꯦꯜꯅꯦ ꯍꯥꯎꯋꯦ ꯍꯥꯎꯕꯗꯤ ꯍꯥꯎꯕꯅꯦ ꯃꯆꯥ ꯃꯆꯥ ꯑꯣꯏꯕ
ꯀꯔꯤ ꯇꯧꯕ꯭ꯔꯣ ꯊꯔꯣꯠ ꯊꯔꯣꯠ ꯇꯧꯕꯗꯤ
ꯑꯣ
ꯁꯤꯗ ꯐꯥꯕ ꯆꯨꯖꯥꯛꯇꯤ ꯀꯜꯂꯦꯅꯦ ꯍꯥꯥꯎ
ꯊꯔꯥꯅꯤꯡꯉꯥꯏꯁꯨ ꯌꯥ ꯗꯕ ꯑꯗꯨꯒꯤ ꯂꯩꯁꯨ ꯂꯩꯇꯕ ꯑꯁꯤ ꯑꯥ ꯇꯝ ꯀꯩꯅꯣ ꯆꯤꯡꯂꯧꯗ ꯊꯥꯕꯗꯣ ꯑ ꯀꯩꯅꯣ ꯎꯆꯦꯛꯅ ꯂꯣꯏꯅ ꯆꯥꯕ ꯑꯗꯨꯒꯤ ꯂꯩꯔ ꯂꯩꯇ꯭ꯔꯦꯅꯦ
ꯑꯁ ꯃꯤ ꯄꯨꯂꯞꯒꯤ ꯆꯥꯕ꯭ꯔꯥ
ꯑꯩꯈꯣꯏꯗꯤ ꯑꯩꯈꯣꯏ ꯈꯛꯇ ꯇꯧꯕꯒꯤ ꯂꯧꯗ ꯑꯩꯈꯣꯏ ꯈꯛꯇ ꯃꯤ ꯑꯇꯣꯞꯄꯒꯤ ꯂꯧꯗꯣ ꯎꯝ ꯀꯔꯤ ꯃꯅꯥꯛꯇ ꯂꯩꯇꯕ ꯑꯩꯈꯣꯏ ꯈꯛꯇ ꯇꯧꯕ ꯑꯗꯨꯒꯤ
ꯑꯗꯨꯒꯤꯅꯦ ꯍꯣꯏ ꯂꯐꯣꯏꯗꯤ ꯅꯍꯥꯟ ꯆꯔꯥ ꯊꯥꯕꯗꯣ ꯐꯥꯕ꯭ꯔꯣ
ꯎꯝ ꯐꯔ‌ꯦ
ꯑꯣ
ꯐꯥꯕꯁꯨ ꯂꯩꯌꯦ ꯐꯥꯠꯇꯕꯁꯨ ꯂꯩꯌꯦ
ꯑꯣ ꯆꯥꯎꯔꯝꯃꯅꯤꯅ
ꯑ ꯆꯥꯎ ꯈꯔ ꯈꯔ ꯆꯥꯎꯈ꯭ꯔꯦ
ꯑ ꯀꯨꯝꯁꯤꯗꯤ ꯃꯆꯥ ꯃꯆꯥ ꯄꯣꯛꯄ ꯅꯪꯗ꯭ꯔꯕ ꯃꯣꯏ
ꯈꯪꯗꯦ ꯈꯔ ꯈꯔ ꯄꯣꯛꯄ ꯅꯪꯒꯗꯔꯥ ꯑꯣꯛꯇꯣꯕꯔ ꯅꯕꯦꯝ ꯑꯗꯨꯋꯥꯏꯗꯅ ꯈꯪꯒꯅꯤ
ꯑ ꯊꯕꯤ ꯒꯨꯝꯕꯗꯤ ꯊꯥꯕ꯭ꯔꯣ
ꯀꯣꯄꯤ
ꯊꯕꯤ ꯒꯨꯝꯕꯗꯤ ꯊꯥꯕ꯭ꯔꯣ
ꯑꯣ ꯊꯥꯏꯌꯦ ꯊꯕꯤ ꯑ ꯃꯔꯨ ꯂꯩꯇꯕ ꯑꯗꯨꯒꯤ ꯑꯁꯦꯟꯅꯅꯦ ꯈꯣꯏꯗ ꯅꯤꯔꯒ ꯊꯥꯕ ꯑꯗꯨ ꯅꯍꯥꯟꯗꯣ ꯀꯌꯥꯔ ꯍꯦꯛ ꯍꯦꯛ ꯍꯦꯛꯄꯗꯤ ꯍꯦꯛꯂꯒ ꯂꯣꯏꯅ ꯆꯥꯊꯣꯛꯏ
ꯗꯨꯀꯥꯟ ꯐꯝꯕꯗꯤ ꯐꯝꯕ꯭ꯔꯣ
ꯐꯝꯗꯤ ꯐꯝꯃꯦ
ꯑꯣ
ꯑꯗꯨꯝ ꯐꯝꯃ ꯂꯩꯌ‌ꯦ꯫
ꯄꯣꯌꯥꯝ ꯆꯦꯇ꯭ꯔ
ꯄꯣꯠꯁꯤꯣꯏ ꯂꯩꯀꯥꯏꯗ ꯑꯃꯥꯡ ꯂꯩꯅꯤꯅ ꯎꯝ ꯄꯣ ꯇꯔꯤꯁꯤꯠꯂꯦ
ꯗꯨꯀꯥꯟ ꯀꯅꯥ ꯀꯗꯥꯏ ꯀꯗꯥꯏꯗꯒꯤ ꯂꯧꯕ ꯆꯠꯄ꯭ꯔꯣ ꯑꯥ ꯀꯩꯅꯣ ꯂꯣꯝꯗꯒꯤ ꯂꯧꯕ꯭ꯔꯣ
ꯁꯤ ꯅꯛꯄ ꯕꯖꯥꯔꯗꯣ ꯑꯗꯨꯗ
ꯎꯝ ꯑꯣ
ꯑꯗꯨꯗ ꯂꯥꯎꯑꯦ꯫ ꯑ ꯑꯗꯨꯗ ꯂꯧꯔꯒ ꯌꯥꯔꯜꯂꯦ
ꯗꯨꯀꯥꯟ ꯍꯥꯏꯅꯕꯗꯤ ꯂꯣꯏꯈ꯭ꯔꯕ꯭ꯔꯣ
ꯍꯥꯏꯗꯣ ꯗꯤꯄꯣꯖꯤꯠ ꯄꯤꯅꯤꯡꯉꯥꯏ ꯂꯩꯕ ꯂꯤꯁꯤꯡ ꯑꯍꯨꯝ ꯂꯤꯁꯤꯡ ꯑꯍꯨꯝ ꯄꯤꯌꯣ ꯍꯥꯏ ꯑꯗꯨ꯫ ꯄꯤꯕꯤꯔꯒ ꯅꯣꯡ ꯆꯨꯕ ꯂꯣꯏꯕ ꯃꯇꯝꯗꯝꯉꯥꯏ ꯈꯟꯕ
ꯄꯤ ꯈ꯭ꯔꯥꯕ꯭ꯔꯥ ꯑꯣ
ꯄꯤꯔꯝ꯭ꯔꯗꯤ ꯃꯤꯁꯨ ꯂꯧꯔꯔꯣꯏꯗꯅ
ꯎꯝ꯫
ꯑꯗꯨꯒꯤ ꯍꯥꯟꯅ ꯄꯤꯊꯣꯛꯑꯝꯁꯤꯔꯥꯀꯟꯕ ꯫
ꯍꯥꯟꯅ ꯄꯤꯊꯣꯛꯎꯅꯦ ꯂꯩꯔꯗꯤ
ꯑꯣ ꯑꯗꯨꯃꯥꯏꯅ ꯄꯁꯁꯤ ꯄꯤꯁꯤꯔꯥ ꯈꯟꯕ꯫
ꯎꯝ
ꯀꯅꯥꯅꯁꯨ ꯍꯥꯏꯗꯣꯛꯇ꯭ꯔꯔꯤ ꯊꯤꯒꯤ
ꯑꯗꯨꯗꯤ ꯅꯕꯥꯅꯤ ꯌꯥꯅꯅꯤꯉꯥꯏ ꯇꯧꯌꯣꯅꯦ
ꯑꯣ
ꯑꯗꯨ ꯃꯅꯥꯛꯇ ꯗꯨꯀꯥꯟ ꯌꯥꯝ ꯂꯩꯔꯤꯗꯤ ꯅꯣꯏꯒꯤ ꯁꯤꯠꯀꯗꯔꯣ
ꯗꯨꯀꯥꯟ ꯑꯃ ꯑꯅꯤꯒ ꯑꯗꯨꯗꯤ ꯂꯩꯌꯦ ꯆꯤꯀꯟ ꯀꯛꯄ ꯐꯥꯔꯃꯥꯁꯤ ꯑꯗꯨꯒ ꯄꯥꯟ ꯈꯤꯇꯪ ꯑꯆꯥꯄꯣꯠꯁꯨ ꯌꯣꯟꯕ ꯍꯟꯖꯥꯡ ꯅꯥꯄꯤꯁꯨ ꯈꯤꯇꯪ ꯌꯣꯟꯕ ꯑꯗꯨꯃꯥꯏꯅ ꯂꯩ꯫
ꯑꯣ ꯏꯌꯥꯝ ꯂꯥꯏꯔꯗꯤ ꯁꯤꯠꯂꯣꯏꯗ꯭ꯔꯥ ꯍꯥꯏꯕ
ꯌꯥꯝ ꯑꯃ ꯑꯅꯤ ꯆꯥ ꯍꯣꯇꯦꯜꯒꯨꯝꯕ ꯑꯗꯨꯃꯥꯏꯅꯗꯤ ꯂꯩꯌꯦ
ꯑꯥ ꯌꯥꯅꯤꯡꯉꯥꯏ ꯇꯧꯑꯣ ꯑꯗꯨ ꯑꯩꯅ ꯎ ꯀꯩꯅꯣꯒꯤ ꯏꯟꯇꯔꯦꯁ ꯂꯩ ꯀꯩꯅꯣ ꯀꯩꯅꯣ ꯄꯤ ꯄꯤꯗꯕꯒꯦ ꯀꯦꯄꯤꯇꯦꯜꯗꯤ ꯑꯃꯨꯛ ꯄꯤꯈꯠꯅꯤꯉꯥꯏꯒꯤ ꯑꯩ ꯈꯔ ꯑꯦꯖꯔꯥꯁ ꯇꯧꯕꯤꯒꯦ ꯍꯥꯏꯕ ꯑꯗꯨꯒꯤ
ꯎꯥ ꯑꯥ
ꯏ ꯌꯥꯝꯗ꯭ꯔꯝꯔ ꯎ ꯑꯗꯨꯒꯤ ꯅꯣꯏꯅ ꯌꯥꯔꯗꯤ ꯕꯤꯖꯤꯅꯦꯁꯇꯣ ꯇꯧꯒꯦ ꯍꯥꯏꯔꯗꯤ ꯑꯁꯤ ꯅꯨꯃꯤꯠꯇ ꯍꯥꯏꯕ ꯃꯇꯝꯗ ꯑꯃꯨꯛ ꯄꯤꯔꯒ ꯀꯩꯅꯣꯒꯤ ꯑꯩ ꯍꯋꯥꯏ ꯃꯅꯥ ꯈꯔ ꯌꯣꯟꯅꯤꯡꯉꯥꯏ ꯁꯦꯝꯒꯦ ꯍꯥꯏꯅ ꯂꯧ ꯄꯦꯡꯅꯤꯡꯉꯥꯏꯗꯤ ꯂꯩꯌꯦ ꯑꯗꯨ ꯄꯦꯡꯗ꯭ꯔꯦ ꯁꯤ ꯁꯦꯝꯒꯦ ꯍꯥꯏꯅ ꯂꯥꯛꯄ ꯍꯩꯁ ꯈꯪꯗꯦ ꯅꯨꯡꯁꯥꯁꯦ ꯀꯩꯅꯣ ꯇꯧꯔꯤꯗꯤ ꯀꯩꯅꯣ ꯇꯧꯁꯤꯔꯥ ꯍꯥꯏꯅ ꯍꯤꯗꯥꯛ ꯀꯥꯞꯁꯤꯔꯥ ꯍꯥꯏꯅ ꯂꯥꯛꯔꯒ
ꯎꯝ
ꯅꯣꯡ ꯃꯔꯛ ꯃꯔꯛꯇ ꯆꯨꯔꯗꯤ ꯀꯥꯞꯄ ꯇꯥꯜꯂꯦ ꯍꯥꯏꯕꯒꯤ ꯇꯣꯛꯈ꯭ꯔꯕ꯭ꯔꯥ ꯉꯥꯏꯍꯥꯛ ꯂꯩꯔꯒ ꯌꯨꯝꯗ ꯑꯃꯨꯛ ꯂꯥꯛꯀꯅꯤ ꯑꯣꯛ ꯑꯣꯛ ꯃꯆꯥꯁꯤ ꯂꯣꯏꯅ ꯁꯤꯕ ꯑꯗꯨꯒ ꯒ꯭ꯌꯥꯟ ꯇꯥꯗ꯭ꯔꯦ
ꯄꯥꯃꯨꯏꯗ
ꯎꯝ ꯄꯥꯝꯃꯨꯏ ꯑ ꯌꯥꯝ ꯆꯥꯎ ꯆꯥꯎꯋꯦꯕ ꯀꯦꯖꯤ ꯃꯉꯥ ꯇꯔꯨꯛꯀꯨꯝꯕ ꯑꯣꯏꯒꯅꯤ
ꯑꯣ ꯑꯗꯨ ꯈꯣꯏ ꯑꯗꯨꯈꯣꯏ ꯂꯣꯏ ꯁꯤꯔꯦ ꯑꯣꯛ ꯂꯩꯇ꯭ꯔꯦ ꯑꯩꯈꯣꯏꯗꯤ
ꯂꯩꯇ꯭ꯔꯦ
ꯑꯣ
ꯒ꯭ꯌꯥꯟ ꯇꯥꯗꯦ ꯀꯝꯃꯥꯏꯅ ꯇꯧꯕ ꯌꯥꯠꯂꯥ ꯑꯦ ꯏꯃꯥꯇꯣꯟꯒ ꯏꯕꯥꯅꯤ ꯂꯩꯃꯤꯟꯅꯕ ꯃꯥꯗꯤ ꯀꯔꯤ ꯇꯧꯕ꯭ꯔꯥ ꯍꯥꯏꯔ ꯀꯔꯤꯁꯨ ꯇꯧꯗꯦ ꯍꯥꯏꯌꯦ ꯃꯥꯗꯤ ꯑꯩꯗꯤ ꯄꯤ ꯄꯔꯥ ꯍꯥꯏꯔ ꯄꯤ ꯆꯥꯗꯦ ꯍꯥꯏꯌꯦ ꯑꯩꯈꯣꯏꯗꯤ ꯀꯌꯥꯁꯨ ꯆꯥꯗꯕꯅꯦꯕ ꯑꯗꯨ ꯀꯣꯟ ꯐꯦꯡꯕꯒꯤ ꯃꯍꯤ ꯈꯛꯇꯪ ꯍꯥꯞꯄꯅꯦꯕ ꯎꯝ ꯒ꯭ꯌꯥꯟ ꯇꯥꯗ꯭ꯔꯦ
ꯑꯁꯤ ꯇꯣꯏꯂꯦꯠ ꯃꯅꯥꯛꯇꯒꯤ ꯑꯗꯨꯗ ꯊꯝꯕ꯭ꯔꯣ
ꯑ ꯑꯁꯤ ꯀꯩꯅꯣꯒꯤ ꯑꯩꯈꯣꯏ
ꯃꯅꯤꯡꯗ ꯑꯗꯨꯗꯤ ꯑꯃꯗꯨꯗꯤ ꯇꯣꯏꯂꯦꯠ ꯃꯅꯥꯛꯇ ꯑꯃ ꯂꯩꯕꯗꯨꯗꯤ
ꯂꯩꯇ꯭ꯔꯦꯅꯦ ꯑꯃꯁꯨ ꯍꯥꯠꯈ꯭ꯔꯦꯅꯦ ꯊꯝꯗ꯭ꯔꯦ ꯑꯃ ꯑꯃ ꯐꯥꯎ ꯂꯩꯇ꯭ꯔꯦ ꯑꯗꯣ ꯃꯄꯤ ꯑꯃꯗꯣ ꯍꯥꯠꯂꯒ ꯑꯩꯈꯣꯏ ꯑꯃꯨꯛ ꯍꯥꯏꯈ꯭ꯔꯦ ꯃꯄꯤ ꯑꯃꯈꯛꯇ ꯌꯣꯛꯁꯤ ꯍꯥꯏꯅ ꯑꯃꯈꯛꯇꯪ ꯌꯧꯔꯒ ꯂꯩꯇꯔꯦ
ꯍꯥꯡꯂꯝꯒꯅꯤꯅꯦ ꯑꯗꯨꯗ
ꯍꯥꯡꯉꯦ ꯏꯍꯥꯡ ꯍꯥꯡꯂꯒ ꯂꯩꯌꯦ ꯂꯣꯏꯕ ꯉꯝꯗꯦ ꯈꯣꯠꯂꯦ ꯌꯥꯝ ꯃꯥꯜꯂꯦ ꯉꯥꯅꯨ ꯌꯥꯝ ꯃꯥꯜꯂꯦ ꯂꯣꯏꯕ ꯉꯝꯂꯣꯏ ꯍꯥꯏꯕꯒꯤ ꯀꯝꯄ꯭ꯂꯦꯟꯁꯤ ꯑꯣꯛꯅꯥꯎ ꯃꯆꯥ ꯀꯩꯗꯧꯉꯩꯅ ꯌꯣꯟꯒꯗ꯭ꯔꯥ ꯍꯥꯏꯅ ꯇꯣꯏꯅ ꯍꯥꯏꯌꯦ ꯍꯥꯏꯌꯦ ꯅꯥꯎꯗ ꯀꯔꯝꯍꯥꯏꯅ ꯇꯧꯕ꯭ꯔꯥ ꯈꯪꯗꯦ
ꯑꯦꯁ ꯍꯟꯗꯛꯅ ꯑꯍꯥꯟꯕꯒꯤꯅꯦ ꯑꯗꯨꯃꯥꯏꯅ ꯁꯤꯕꯁꯦ ꯑꯗꯨꯗꯤ
ꯍꯣꯏ ꯑꯍꯥꯟꯕꯅꯤ ꯑꯩ ꯂꯣꯏꯕꯗ ꯑꯗꯨꯃꯥꯏꯅ ꯁꯨꯛꯇꯧ ꯇꯧꯗꯕꯅꯦꯕ ꯑꯗꯨ ꯀꯔꯝꯥꯏꯅ ꯇꯧꯕ꯭ꯔꯥ ꯈꯪꯗꯦ ꯒ꯭ꯌꯥꯟ ꯇꯥꯗ꯭ꯔꯦ
ꯕꯤꯔꯥꯅꯤꯍꯦ
ꯎꯝ ꯕꯦꯔꯥꯅꯤ ꯁꯤ ꯁꯤꯔꯗꯤ ꯎꯄꯥꯏ ꯂꯩꯗ ꯏꯗꯅ
ꯎꯝ ꯎꯝ ꯃꯣꯏ ꯍꯧꯖꯤꯛ ꯑꯗꯨꯝ ꯆꯥꯛ ꯆꯗ꯭ꯔꯦ
ꯆꯥꯛ ꯆꯥꯗ꯭ꯔꯤꯅꯦꯥꯛ ꯑꯃ ꯐꯥꯎ ꯆꯥꯗ꯭ꯔꯤꯕ ꯑꯗꯨꯒꯤ ꯀꯄ ꯉꯝꯗꯕ ꯑꯗꯨꯒꯤ ꯍꯤꯗꯥꯛ ꯍꯤꯗꯥꯛ ꯉꯥꯛꯇ ꯀꯥꯞꯄꯒ ꯌꯥꯔꯣꯏ ꯆꯥꯛ ꯆꯥꯗ꯭ꯔꯦ ꯍꯥꯏꯅ ꯍꯤꯗꯥꯛ ꯀꯥꯞꯂꯨꯔꯣꯏ ꯍꯥꯏꯦꯅ ꯉꯁꯥ ꯏꯖꯨ ꯀꯥꯞꯅꯤꯡꯉꯥꯏ ꯑꯌꯣꯛ ꯅꯨꯡꯊꯦꯟ ꯑꯌꯣꯛ ꯅꯨꯡꯊꯦꯟ ꯀꯥꯞꯄꯅꯦꯕ ꯑꯗꯨ ꯀꯥꯞꯇ꯭ꯔꯦ ꯀꯥꯞꯇ꯭ꯔꯦ ꯉꯁꯤ ꯑꯌꯨꯛ ꯀꯥꯞꯇ꯭ꯔꯦ
ꯑꯥ ꯍꯨꯏꯒꯨꯝꯕ ꯑꯣꯏꯔꯗꯤ ꯅꯝꯐꯨꯗ ꯄꯤꯖꯕ ꯌꯥꯕ
ꯌꯣꯜꯂꯣ ꯍꯥꯏꯅ ꯑꯩꯅ ꯃꯍꯤ ꯈꯤꯇꯪ ꯇꯣꯠꯂꯒ ꯃꯍꯤ ꯈꯇꯪ ꯃꯥꯒꯦ
ꯍ ꯍꯗꯣ
ꯀꯩꯅꯣꯗ ꯍꯥꯞꯄꯒ ꯊꯤꯟꯕꯅꯦꯕ ꯃꯥꯒꯩ ꯃꯌꯥꯗ ꯊꯤꯟꯕꯅꯦ ꯑꯗꯣ ꯈꯤꯇꯪ ꯈꯤꯇꯪꯗꯤ ꯌꯣꯜꯂꯦ ꯑꯗꯨ ꯑ ꯀꯔ ꯃꯥꯏꯅ ꯇꯧꯒꯗ
ꯃꯣꯏꯗꯤ ꯃꯆꯦꯠ ꯃꯆꯦꯠ ꯁꯤꯔꯗꯤ ꯋꯥꯈꯜ ꯋꯥꯅꯤꯡꯉꯥꯏꯅꯤꯅꯦ ꯁꯤꯐꯝꯇꯅ ꯄꯨꯜꯂꯞ ꯁꯤꯔꯗꯤ ꯑꯃꯨꯛꯀ ꯀꯥꯎꯊꯣꯛꯑꯦꯗꯅ ꯑꯗꯨꯃꯥꯏꯅ ꯎꯪꯉꯒ ꯂꯩꯔꯗꯤ ꯎꯝ